ꯀꯥꯕ꯭ꯔꯣ
ꯑꯣ ꯇꯔꯦ ꯇꯔꯦ ꯑꯥ ꯇꯔꯦ ꯇꯔꯦ ꯍꯣꯏꯁꯨ ꯇꯥꯔꯦ ꯀꯩꯗꯧꯔꯝꯃꯤꯅꯣ ꯑꯩꯁꯦ ꯁꯨꯝ
ꯅꯨꯡꯁꯥꯒ ꯁꯥꯕꯁꯤꯗ ꯏꯃꯥꯎ ꯄꯣꯛꯑꯦ ꯅꯨꯡꯁꯥꯒ ꯁꯥꯕꯁꯤꯗ ꯀꯩꯅꯣ ꯇꯧꯔꯝꯃꯤꯅꯦ ꯐꯦꯟ ꯌꯥꯏꯔꯒ ꯁꯨꯝ ꯐꯣꯟ ꯌꯦꯡꯉꯝꯕꯅꯤꯗ
ꯎꯝ ꯀꯣꯏꯕꯒ ꯆꯠꯇ꯭ꯔꯕꯣ ꯅ
ꯀꯣꯏꯕꯁꯦ ꯍꯟꯗꯛꯇꯤ ꯈꯔ ꯂꯦꯞꯄꯦ
ꯊꯕꯥꯜ ꯌꯦꯡꯉꯨꯁꯦ ꯀꯩꯅꯣ
ꯉꯁꯤꯔꯣ
ꯑ
ꯀꯩ ꯂꯝꯗ ꯌꯦꯡꯉꯨꯁꯦ ꯍꯥꯢ
ꯍꯩꯉꯥꯡꯗ ꯍꯩꯉꯥꯡꯁꯨ ꯐꯖꯩ ꯍꯥꯏꯗꯨꯗꯤ
ꯑꯣ ꯍꯩꯉꯥꯡꯒꯤꯗꯣ ꯌꯥꯏꯌꯦ ꯌꯦꯡꯉꯨꯁꯦ ꯀꯝ ꯀꯥꯟꯗ ꯆꯠꯁꯦ ꯍꯥꯏꯅꯣ ꯄꯨꯡ ꯀꯌꯥꯩꯆꯠꯁꯤꯒꯦ ꯄꯨꯡ ꯑꯦ ꯌꯥꯏꯌꯦ ꯑꯗꯨꯁꯨ ꯈꯔ ꯏꯪꯊꯔꯛꯑꯒ
ꯑꯥ ꯈꯔ ꯏꯪꯊꯔꯒ ꯆꯠꯂꯁꯦ ꯑꯗꯨꯒꯗ ꯀꯩꯀꯩ ꯃꯐꯝ ꯂꯩꯒꯦ ꯍꯧꯖꯤꯛ ꯋꯥꯇꯔ ꯄꯥꯔꯛꯁꯨ ꯌꯥꯝ ꯆꯠꯅ ꯃꯥꯜꯂꯦꯅꯦ
ꯋꯥꯇꯔ ꯄꯥꯔꯛꯁꯦ ꯆꯠꯅꯩꯌꯦ ꯅꯨꯡꯁꯥꯒ ꯁꯥꯕꯁꯤꯗꯀꯣ ꯁꯨꯝ ꯏꯪ ꯇꯤꯡꯕ ꯍꯥꯏꯇꯥꯔꯦ ꯏꯁꯤꯡꯁꯤꯗ ꯁꯨꯝ ꯇꯤꯡꯉ ꯂꯩꯅꯤꯡꯉꯤꯗꯅ ꯑꯩꯈꯣꯏꯗꯤ ꯃꯅꯤ ꯄꯨꯅꯤꯅ ꯌꯥꯝ ꯀꯩꯅꯣ ꯁꯦꯟ ꯅꯨꯡ ꯄꯥꯏꯕ ꯂꯝꯁꯨ ꯅꯠꯇꯕꯅꯤꯅ ꯁ꯭ꯋꯤꯃꯤꯡ ꯄꯨꯜ ꯀꯩꯀꯩꯁꯨ ꯌꯨꯝꯒꯤ ꯊꯝꯕ ꯉꯝꯅꯗꯦꯗꯣ ꯄꯥꯛꯅ ꯑꯊꯝꯕ ꯈꯔꯅꯦꯛ ꯊꯝꯖꯔꯁꯨ
ꯎꯝ ꯋꯥꯇꯔ ꯄꯥꯔꯛꯇꯨꯅ ꯀꯣꯟꯅ ꯆꯠꯂꯁꯦ
ꯑꯥ ꯉꯁꯤꯅ ꯊꯝꯕꯥꯜ ꯌꯦꯡꯉꯨ
ꯎꯝ ꯊꯝꯕꯥꯜ ꯌꯦꯡꯉꯨꯁꯤ ꯀꯩꯅꯣ
ꯍꯜꯂꯛꯄꯗ ꯀꯥꯏ ꯀꯥꯏ ꯈꯔ ꯆꯪꯕ ꯌꯥꯕ ꯆꯪꯉꯛ ꯁꯤꯅꯦ ꯑꯗꯨꯗꯤ ꯀꯦꯐꯦ ꯆꯪꯉꯛꯑꯁꯨ ꯌꯥꯅꯤ ꯍꯜꯂꯛꯄꯗꯗꯤ ꯎꯝ ꯌꯥꯏ ꯌꯥꯏ ꯗꯨꯁꯨꯨ
ꯊꯝꯕꯥꯜꯁꯦ ꯀꯔꯝꯕ ꯅꯣꯏꯒꯤ ꯅꯝꯕꯣꯜ ꯂꯣꯝꯗꯁꯨ ꯂꯩ ꯍꯥꯏꯅ ꯍꯥꯏꯒꯨꯝꯅ ꯇꯧꯋꯤꯅꯦ
ꯎꯝ ꯅꯝꯕꯣꯜꯂꯣꯝꯗꯁꯨ ꯅꯝꯕꯣꯜ ꯍꯥꯏꯕ ꯋꯥꯅꯤ ꯅꯝꯕꯣꯜꯗꯁꯨ ꯃꯈꯜ ꯑꯅꯤ ꯑꯍꯨꯝ ꯊꯣꯛꯅ ꯂꯩ ꯃꯥꯜꯂꯦ ꯃꯐꯝ ꯃꯐꯝ ꯍꯥꯏꯗꯤ ꯍꯧꯖꯤꯛꯁꯦ ꯐ꯭ꯔꯥꯝ ꯅꯨꯡ ꯇꯧꯕ ꯀꯩꯅꯣ ꯇꯧ ꯈꯪꯗꯦ ꯃꯥꯏ ꯃꯥꯏꯀꯣ ꯌꯥꯝ ꯌꯥꯝꯃꯛ ꯆꯥꯎꯗ꯭ꯔꯁꯨ ꯈꯖꯤꯛ ꯈꯖꯤꯛ ꯇꯧꯅꯕꯗꯣ ꯑꯗꯨꯗꯨꯒꯤ
ꯏꯁ ꯑꯉꯥꯡ ꯑꯃ ꯂꯩꯌꯦ ꯀꯣꯏꯕ ꯆꯧꯁꯤ
ꯑ ꯃꯥ ꯀꯅꯥꯏ ꯑꯉꯥꯡꯅꯣ ꯄꯨꯔ ꯂꯣ ꯄꯨꯔ ꯂꯦꯢꯔꯦ ꯀꯩ ꯇꯧꯔꯒꯦ
ꯑꯗꯨꯗꯤ ꯒꯥꯔꯤ ꯑꯆꯧꯕ ꯆꯠꯁꯦ ꯍꯥꯏꯔꯣ ꯃꯆꯥ ꯆꯠꯁꯦ ꯍꯥꯏꯔꯣ
ꯑ ꯅꯨꯡꯗꯥꯡ ꯋꯥꯏꯔꯝꯗ ꯃꯆꯥꯗ ꯑꯣꯏꯅ ꯆꯠꯂꯁꯦ
ꯍꯣꯏ ꯍꯣꯏ ꯑꯗꯨꯅꯗꯤ ꯐꯔꯦ ꯅꯨꯡꯁꯤꯠ ꯅꯨꯡꯁꯥ ꯎꯝ
ꯑꯝꯇ ꯄꯨꯕꯤꯒꯦ ꯇꯧꯕꯅꯦ ꯎꯝ
ꯑꯩꯈꯣꯏꯅ ꯄꯨꯕꯤꯗ꯭ꯔꯗꯤ ꯀꯅꯥ ꯄꯨꯕꯤꯅꯤ ꯄꯨꯕꯤꯅꯕꯁꯨ ꯂꯩꯇꯝꯅꯤꯅ
ꯃꯥꯅꯤ ꯃꯥꯅꯤ ꯑꯉꯥꯡꯁꯤꯡꯁꯦ ꯏꯅꯥꯎꯁꯤꯡꯁꯦ ꯑꯩꯈꯣꯏꯅ ꯈꯔ ꯒ ꯆꯠꯄꯗꯀꯣ ꯈꯒ ꯆꯠꯄ ꯍꯥꯏꯖꯦ ꯑꯈꯣꯏꯁꯨ ꯏꯆꯠ ꯆꯠꯇ꯭ꯔꯕꯅꯤꯗ ꯀꯣ ꯆꯠꯇꯦꯗ ꯀꯗꯥꯏꯗꯩꯅꯣꯗ ꯑꯩꯈꯣꯏꯕꯨꯗꯤ ꯑꯍꯜ ꯑꯣꯏꯔꯕꯅꯤꯅ ꯆꯠꯇ꯭ꯔꯁꯨ ꯌꯥꯔꯦ
ꯃꯣꯏꯅ ꯆꯠꯅꯤꯡꯕ ꯃꯌꯥꯝꯁꯨ ꯎꯕꯗꯅꯦ ꯃꯤ ꯆꯠꯁꯦꯅ ꯄꯨꯑꯣ ꯄꯨꯑꯣꯅ ꯃꯥꯅꯕꯨꯗꯤ ꯋꯥꯇꯔ ꯄꯥꯔꯛ ꯆꯠꯂꯨꯁꯦ ꯍꯥꯏꯕꯅꯦꯕ ꯉꯁꯥꯏꯗꯣ ꯑꯗꯨꯗ ꯆꯠꯇ꯭ꯔꯦ ꯗꯥꯋꯥꯏꯔꯝꯗ ꯊꯝꯕꯥꯜ ꯌꯦꯡꯕ ꯑꯣꯏꯅ ꯄꯨꯕꯤꯔꯒꯦ ꯇꯧꯕ
ꯍꯣꯏ ꯍꯣꯏ ꯑꯗꯨ ꯐꯖꯅ ꯒ꯭ꯌꯥꯟ ꯇꯥꯅ ꯏꯔꯨꯖꯊꯣꯛꯑꯒꯀꯣ ꯐ꯭ꯔꯦꯁ ꯑꯣꯏꯅ
ꯅꯨꯡꯗꯥꯡꯋꯥꯏꯔꯝ ꯍꯥꯡꯆꯤꯛ ꯂꯥꯡꯕ ꯍꯧꯖꯤꯛꯁꯦ
ꯃꯣꯏ ꯃꯐꯝꯗꯣ ꯀꯥꯏ ꯀꯥꯏꯗ ꯑꯩꯅ ꯈꯪꯕꯗꯗꯤ ꯀꯩꯅꯣꯗꯅꯤ ꯈꯪꯉꯦꯃꯤ
ꯀꯔꯥꯏꯋꯥꯏ ꯑꯣ ꯁꯅꯥꯄꯥꯥꯠꯇꯣ ꯑꯗꯨꯁꯨ ꯑꯗꯨꯝ ꯆꯥꯎ ꯍꯥꯎꯔꯒ ꯐꯖꯩ ꯍꯥꯏꯌꯦ ꯍꯥꯏꯗꯤ ꯄꯥꯛꯇꯛꯅꯅ ꯊꯥꯕꯗꯣ ꯑꯗꯨꯗꯒꯤ ꯍꯣꯏ ꯃꯆꯤ ꯃꯆꯤ ꯊꯥꯕꯕꯨꯗꯤ ꯌꯥꯝ ꯂꯩꯀꯣ ꯁꯣꯝ ꯀꯩꯅꯣꯔꯣꯝ ꯊꯧꯕꯥꯜꯂꯣꯝ ꯍꯥꯏꯗꯕꯗ ꯃꯣꯏꯒꯤ ꯋꯥꯏꯊꯧ ꯑꯗꯥꯏ ꯄꯔꯦꯡ ꯑꯗꯨ ꯆꯠꯄꯩꯗ ꯃꯣꯏ ꯄꯥꯠ ꯌꯥꯝ ꯆꯥꯎꯕꯗꯤ ꯅꯠꯇꯦꯕ ꯃꯣꯏ ꯑꯗꯣꯝꯗꯗꯤ ꯌꯥꯝ ꯀꯟꯅ ꯌꯦꯡꯅꯕꯗꯤ ꯆꯠ ꯐꯠꯇꯕ ꯃꯥꯜꯂꯦꯕꯀꯣ ꯁꯨꯝ ꯃꯁꯥ ꯊꯥꯕ ꯂꯝꯕꯤ ꯃꯄꯥꯟꯗꯀꯣ ꯂꯧꯕꯨꯛ ꯑꯗꯨꯝꯕꯗꯣ ꯈꯣꯏꯗꯣ ꯃꯣꯏ ꯗꯩ ꯎꯝ ꯊꯝꯆꯦꯠꯀꯨꯝꯕ ꯃꯁꯥ ꯍꯦꯛꯑ ꯌꯣꯟꯅꯕ ꯈꯣꯠꯅꯕꯒꯨꯝꯕꯩ ꯃꯥꯜꯂꯦꯕ ꯂꯝꯕꯤ ꯃꯄꯥꯟꯗ ꯌꯦꯡꯕꯗꯗꯤ ꯌꯥꯝ ꯐꯖꯩꯌꯦ ꯑꯗꯨꯝ ꯆꯥꯎꯔꯦ ꯋꯥꯡꯉꯦ ꯑꯗꯨꯒ
ꯑꯗꯨꯝ ꯎꯕ꯭ꯔꯣ ꯍꯥꯏꯁꯤ ꯂꯝꯕꯤ ꯃꯄꯥꯟꯗꯒꯤ
ꯑꯥ ꯃꯦꯟ ꯔꯣꯗ ꯃꯄꯥꯟꯗꯩ ꯑꯗꯨꯝ ꯎꯏꯌꯦ ꯑꯗꯣ ꯃꯣꯏ ꯇꯤꯛꯀꯦꯠꯀ ꯀꯛꯇꯅ ꯈꯣꯠꯇꯅ ꯌꯦꯡꯅꯕꯗꯣ ꯁꯥꯏꯒꯤ ꯑꯩꯈꯣꯏ ꯁ꯭ꯋꯥ ꯇꯧꯋꯤꯅ ꯑꯗꯥꯏꯅꯗꯤ ꯇꯧꯗꯦ ꯃꯣꯏꯒꯤꯗꯣ ꯑꯗ ꯃꯣꯏ ꯊꯝ ꯆꯦꯠꯀꯨꯝꯕ ꯍꯦꯛꯑꯒ ꯌꯣꯟꯕ ꯊꯝꯕꯥꯜꯒꯨꯝꯕ ꯍꯥꯏꯗꯤ ꯂꯥꯏ ꯇꯤꯟ ꯈꯣꯏꯔꯝꯅꯤꯡꯕ ꯀꯤ ꯂꯩꯗꯅ ꯑꯗꯥꯏꯅ ꯀꯛꯑ ꯀꯛꯑꯒ ꯌꯣꯜꯂꯦ
ꯑꯣ
ꯑꯗꯨ ꯌꯣꯟꯕꯗꯣ ꯕꯥꯇꯤꯟꯗ ꯍꯥꯞꯄ ꯍꯥꯞꯄꯒ ꯑꯗꯨꯝ ꯂꯝꯕꯤ ꯃꯄꯥꯟ ꯑꯔꯥꯛ ꯑꯔꯥꯛꯄꯅ ꯑꯗꯨꯝ ꯂꯩꯕ
ꯎꯝ
ꯃꯗꯨ ꯃꯉꯥꯏ ꯎꯝ ꯑꯗꯣ ꯑꯩꯈꯣꯏ ꯌꯦꯡꯅꯤꯡꯉꯗꯤ ꯊꯋꯣꯏ ꯀꯨꯝꯃ ꯌꯦꯡꯕꯁꯨ ꯌꯥꯏꯗ
ꯑꯣ ꯃꯣꯏ ꯍꯤꯒ ꯊꯝꯕ꯭ꯔꯕ
ꯍꯤꯒ ꯊꯝꯕꯗꯤ ꯎꯗꯦ ꯑꯗꯣ ꯂꯩꯗꯤ ꯂꯩꯔꯝꯕꯁꯨ ꯌꯥꯏ ꯅꯠꯇ꯭ꯔꯒꯅ ꯃꯣꯏ ꯒꯤꯗꯣ ꯍꯤ ꯊꯝꯗꯕꯤꯗꯅꯦ ꯀꯨꯝꯃꯒꯨꯝꯕ ꯍꯦꯛꯑꯝꯕꯁꯨ ꯌꯥꯏ ꯍꯥꯏꯗꯤ ꯆꯥꯎꯅ ꯀꯩꯅꯣꯅ ꯂꯩꯕ ꯑꯣꯏ ꯑ ꯄꯥꯠ ꯑꯣꯏꯅ ꯄꯥꯠꯇ ꯇꯧꯕꯗꯣ ꯑꯣꯏꯗ꯭ꯔꯦꯕ ꯍꯥꯏꯗꯤ ꯂꯧ ꯃꯨꯛꯀꯤ ꯃꯣꯏꯒꯤ ꯀꯩ ꯍꯥꯏꯔꯦ ꯐꯩꯗꯣꯝ ꯐꯩꯗꯣꯝ ꯅꯥꯏꯅ ꯑꯗꯥꯏꯒ ꯂꯩꯕꯒꯨꯝꯕ ꯑꯣꯏꯅ ꯎꯏꯕ ꯑꯗꯨꯅ ꯃꯣꯏ ꯀꯨꯝꯃꯒ ꯂꯥꯝꯃꯒ ꯍꯦꯛꯄ ꯑꯗꯥꯏꯅ ꯇꯧꯔꯝꯗꯧꯕ ꯃꯥꯜꯂꯦ
ꯁꯝ ꯅꯥꯀꯟꯒꯤ ꯑꯩꯅ ꯍꯥꯟꯅ ꯑꯃ ꯆꯠꯂꯨꯏꯅꯦ ꯀꯔꯤ ꯎꯝ ꯀꯩꯅꯣꯃ ꯍꯥ ꯃꯃꯤꯡꯗꯨꯕꯨ ꯀꯥꯎꯒ꯭ꯔꯦꯅꯦ
ꯀꯩ ꯊꯝꯕꯥꯜꯒ ꯍꯦꯛꯑꯦ ꯍꯤꯒ ꯍꯣꯜꯂꯒ ꯇꯣꯡꯉꯦ ꯑꯥ
ꯊꯝꯆꯦꯠꯀ ꯌꯥꯝ ꯌꯣꯜꯂꯤ ꯐ꯭ꯔꯦꯁꯇꯣ
ꯍꯣꯏ ꯑꯗꯨ ꯃꯇꯝ ꯑꯣꯏꯔꯕꯅꯤꯅꯀꯣ ꯑꯗꯨ
ꯑꯣ ꯋꯥꯇꯔ ꯄꯥꯔꯛꯇꯣ ꯍꯧꯖꯤꯛꯀꯥꯟ ꯆꯠꯅꯔꯤꯁꯦ
ꯁꯤꯖꯤꯅ ꯈꯗ ꯈꯨꯜꯂꯤꯖꯥꯠꯅꯣ ꯃꯣꯏꯁꯦ ꯑꯃ ꯑꯁꯣꯝꯒꯤ ꯅꯝ ꯕꯣꯜꯂꯣꯝꯒꯤ ꯑꯃ ꯁꯉꯥꯏ ꯀꯔꯤ ꯁꯉꯥꯏ ꯄꯥꯛ ꯍꯥꯏꯕ ꯅꯗꯦ ꯁꯉꯥꯏ ꯅꯦꯁꯅꯦꯜ ꯄꯥꯔꯛ ꯍꯥꯅ ꯑꯃ ꯂꯩꯕꯗꯣ ꯑꯗꯨꯗꯁꯨ ꯑꯗꯨ ꯌꯥꯝ ꯆꯠ ꯆꯠꯅꯕ ꯃꯥꯜꯂꯦ ꯑꯗꯒꯤ ꯑꯃ ꯀꯣꯏꯔꯦꯡꯒꯦꯒꯤꯗꯣ ꯑꯗꯨꯗꯣ ꯆꯠꯇꯤ ꯆꯠꯂꯒ ꯈꯔ ꯈꯤꯇꯪ ꯃꯣꯠꯄ꯭ꯔꯥ ꯈꯤꯇꯪ ꯀꯩꯅꯣ ꯇꯧꯕ ꯍꯣ ꯃꯥꯜꯂꯦꯕꯀꯣ ꯑꯗꯣ ꯑꯌꯥꯝꯕ ꯑꯗ ꯁꯉꯥꯏ ꯅꯦꯁꯅꯦꯜ ꯄꯥꯔꯛꯀꯤꯗꯣ ꯑꯗꯨꯝ ꯐꯖꯨ ꯐꯖꯕ ꯑꯥꯗ ꯑꯗꯨꯗꯣ ꯑꯗꯨꯝ ꯆꯠꯅꯕ ꯑꯣꯏꯅ ꯊꯦꯡꯅꯩꯌꯦ ꯑꯩꯅ ꯊꯦꯡꯅꯕꯗ ꯎꯝ
ꯑꯣ ꯅꯦꯁꯅꯦꯜ ꯄꯥꯔꯛ ꯑꯗꯨ ꯑꯗ ꯑꯗꯨꯗ ꯑꯣꯏꯅ ꯆꯠꯂꯨꯔꯁꯤꯔꯣ ꯑꯗꯨꯅ ꯅꯣꯡꯃ ꯑꯣꯏ ꯆꯠꯂꯨꯔꯁꯦ
ꯈꯣꯏ ꯅꯣꯡꯃ ꯆꯠꯁꯦꯗꯤ ꯐꯖꯅ ꯑꯌꯨꯛꯇꯒꯤ ꯆꯥꯛꯀ ꯇꯣꯛꯉꯒ ꯑꯩꯈꯣꯏ ꯍꯧꯖꯤꯛꯇꯤ ꯊꯦꯡꯉꯕꯅꯤꯅꯀꯣ ꯐꯖꯅ ꯍꯥꯏꯗꯤ ꯑꯗꯨꯗꯤ ꯐꯖ ꯐꯖꯅ ꯅꯣꯡꯃꯒꯤ ꯅꯣꯡꯃ ꯃꯇꯝꯁꯦ ꯐꯖꯅ ꯀꯥꯏꯊꯣꯛꯑꯦꯗꯅ
ꯎꯝ
ꯑꯗꯨꯒ ꯐꯖꯅ ꯀꯥꯏꯊꯣꯛꯑꯒ ꯑꯌꯨꯛꯇꯒꯤ ꯇꯤꯐꯤꯟ ꯍꯥꯏꯗ꯭ꯔ ꯆꯥꯛꯇꯣ ꯑꯗꯨꯝ ꯇꯛꯐꯤꯟꯗ ꯄꯨꯅꯔꯛꯑꯒꯅꯦ ꯆꯠꯂꯒ ꯆꯥꯔ ꯍꯥꯏꯗꯤ ꯃꯥꯏꯗꯣ ꯑꯗꯨ ꯑꯗꯨꯇꯪ ꯂꯩꯕ ꯅꯠꯇꯦ ꯑꯇꯣꯞꯄ ꯃꯈꯜ ꯃꯈꯜ ꯃꯌꯥꯝ ꯂꯩꯗꯅ ꯁꯥꯟꯅꯕꯝ
ꯎꯝ
ꯑꯩꯅ ꯑꯉꯥꯡꯈꯩꯁꯨ ꯄꯨꯔꯒ ꯃꯈꯜ ꯃꯈꯟꯗ ꯁꯥꯟꯅꯔꯒꯀꯣ ꯒ꯭ꯌꯥꯟ ꯇꯥꯅ ꯅꯨꯡꯗꯥꯡ ꯋꯥꯏꯔꯝ ꯍꯜꯂꯛꯄ
ꯍꯣꯏ ꯑꯗꯨ ꯑꯗꯨꯃꯥꯏꯅ ꯇꯧꯔꯁꯤ ꯑꯗꯨꯒ ꯃꯣꯏꯒꯤ ꯍꯧꯖꯤꯛꯇꯤ ꯅꯨꯃꯤꯠꯂꯩ ꯁꯥꯠ
ꯅꯨꯃꯤꯠ ꯂꯩ ꯃꯇꯝ ꯂꯣꯏꯁꯤꯜꯂꯦ
ꯀꯥꯡꯇꯣꯗꯁꯨ ꯆꯠꯅꯤꯡꯕ ꯇꯧꯔꯤꯁꯦ
ꯀꯥꯟꯇꯣꯒꯤ ꯀꯩ ꯂꯩꯒꯦ
ꯀꯥꯟꯇꯣ ꯗꯥꯝꯗꯣ ꯍꯧꯖꯤꯛꯀꯥꯟ ꯗꯥꯝ ꯆꯠꯅꯩꯗꯨꯗꯤ
ꯆꯨꯝꯃꯤꯅꯦ ꯗꯥꯝꯗꯣ ꯍꯥꯏꯗꯤ ꯃꯔꯛ ꯑꯃ ꯑꯃꯨꯛ ꯆꯠꯂꯨ ꯗ꯭ꯔꯦ ꯆꯠꯅꯔꯨꯗ꯭ꯔꯦꯗꯅ ꯑꯗ ꯁꯨꯝ ꯀꯩꯅꯣꯔ ꯌꯥꯏ ꯑꯗꯨꯁꯨ ꯆꯠꯄ ꯌꯥꯏꯀꯣ
ꯑ ꯑꯁ ꯃꯃꯥꯡꯗꯁꯨ ꯆꯠꯅꯤꯡ ꯇꯧꯍꯧꯔꯒ ꯆꯠ ꯐꯪꯍꯧꯗꯕꯗꯣ ꯑꯈꯣꯏ ꯈꯪꯍꯧꯕ꯭ꯔ
ꯈꯪꯍꯧꯋꯤ ꯈꯪꯍꯧꯋꯤ ꯆꯠꯅꯤꯗ ꯐꯔꯛ ꯑꯃ ꯑꯗꯨꯝ ꯇꯁꯤꯜꯂꯛꯇꯅ ꯆꯠ
ꯑꯥ ꯆꯠꯈꯤꯗꯕꯗꯣ ꯍꯟꯗꯛꯀꯤ ꯍꯧꯖꯤꯛ ꯑꯃꯨꯛ ꯆꯠꯅꯔꯦꯕ ꯗꯥꯝꯗꯣ
ꯑꯣ
ꯆꯠꯍꯧꯔꯁꯤꯔꯕ ꯑꯩꯈꯣꯏꯁꯨ ꯃꯌꯥꯝ ꯆꯠꯅ ꯉꯍꯧꯔꯤꯁꯤꯗ
ꯆꯠꯂꯁꯦ
ꯑꯉꯥꯡꯗꯨ ꯅꯤꯡꯉꯥꯏ ꯇꯧꯕꯅ ꯌꯥꯗ꯭ꯔꯦ ꯏꯕꯦꯝꯃ ꯀꯣꯏꯕ ꯆꯠꯁꯤ ꯀꯣꯏꯄ ꯆꯠꯁꯤ ꯀꯣꯏꯕ ꯆꯠꯁꯤ ꯅ
ꯃꯥꯅꯤꯉꯥꯏ ꯑꯁ ꯑꯗꯨꯕꯨꯗꯤ ꯑꯉꯥꯡ ꯑꯣꯏꯖꯇꯩꯅꯤꯅꯦ
ꯎꯝ ꯆꯠꯁꯤ ꯆꯠꯁꯤꯅ ꯍꯧꯖꯤꯛꯁꯤꯅ ꯒꯦꯒꯤ ꯇꯛꯅꯦ ꯏꯕꯦꯝ
ꯎꯝ ꯆꯠꯄꯤꯔꯁꯤꯁꯦ ꯑꯗꯨꯗꯤ ꯍꯧꯖꯤꯛ ꯄꯨꯡꯁꯨ ꯀꯩꯅꯣ ꯇꯥꯥꯁꯜꯂꯦꯅ ꯑꯗꯨꯗꯤ ꯍꯧꯖꯤꯛ ꯏꯔꯨ ꯃꯥꯏꯊꯖꯔꯒ ꯒ ꯂꯣꯏꯁꯤꯜꯂꯛꯄ ꯇꯥꯏꯃꯤꯡ ꯑꯗꯨꯝ ꯆꯥꯟꯅꯔꯅꯤ ꯑꯗꯣ ꯆꯠꯄꯁꯦ ꯅꯪ ꯑꯗ ꯅꯪ ꯑꯉꯥꯡ ꯀꯌꯥ ꯄꯨꯔꯛꯀꯗꯣꯏꯅꯣ
ꯑꯉꯥꯡ ꯑꯃꯈꯛꯇꯅꯤꯗ ꯑꯩꯅꯦ ꯅꯪꯅꯦ ꯑꯩꯈꯣꯏ ꯑꯍꯨꯝ ꯆꯠꯂꯁꯤ
ꯑꯣ
ꯃꯊꯟꯗ ꯍꯦ ꯉꯥꯏꯍꯧꯕ
ꯑꯣ ꯑꯗꯨꯗꯤ ꯑꯥ ꯅꯣꯏ ꯑꯗꯨꯝ ꯍꯥꯏꯗꯔꯛꯑꯣ ꯍꯣꯔꯦꯟꯗꯣ
ꯑꯥ ꯑꯦ ꯍꯜꯂꯛꯄꯗ ꯀꯩꯅꯣꯝ ꯕꯣꯕꯥꯁꯨ ꯊꯛꯂꯛꯁꯦ
ꯊꯠꯂꯛꯁꯦ ꯍꯥꯏꯔꯣ ꯎꯝ ꯌꯥꯏꯌꯦ ꯊꯛꯁꯦ
ꯑꯣꯏꯗꯣꯏ ꯆꯪꯉꯒ ꯕꯣꯕꯥ ꯊꯛꯑꯁꯤ
ꯉꯁꯤꯁꯦ ꯍꯣꯏ ꯍꯣꯏ ꯑ ꯀꯩꯅꯣꯅꯨ ꯑꯩꯗꯤ ꯑꯩꯗꯤ ꯅꯣꯡꯃ ꯁꯑꯣꯝꯕꯨꯡꯒꯤ ꯑꯣꯛ ꯃꯔꯤꯟꯗꯣ ꯌꯥꯝ ꯍꯥꯎꯋꯦ ꯑꯗꯨ ꯆꯥꯎꯁꯦ ꯍꯥꯏꯒꯦ ꯇꯩꯅꯤꯅꯦ ꯑꯗꯨ ꯑꯣꯏꯅ ꯆꯠꯂꯛꯑꯁꯤ ꯔꯕ ꯕꯣꯕꯥꯗꯨꯅ ꯅꯣꯡꯃ ꯍꯥꯏꯗꯤ ꯑꯗꯨꯗꯤ ꯐꯠ ꯂꯥꯎꯊꯣꯛꯑ ꯆꯥꯕ ꯌꯥꯕ ꯃꯇꯝꯅꯤꯗꯅ ꯑꯗꯥꯏꯅ ꯆꯥꯔꯁꯦ ꯑꯗꯨꯅ ꯐꯔꯅꯤ
ꯑꯗꯨꯝ ꯐꯗꯧ ꯃꯥꯜꯂꯦ
ꯎꯝ ꯎꯝ
ꯁꯑꯣꯝꯕꯨꯒꯤ ꯑꯣꯛ ꯃꯩꯔꯤꯜ ꯆꯥꯎꯔꯁꯦ ꯑꯗꯨꯏꯒꯗꯤ ꯑꯁ ꯅꯍꯥꯟ ꯑꯣꯛ ꯃꯔꯤꯜ ꯆꯥꯕ ꯆꯠꯂꯦ ꯍꯥꯎꯇꯝꯅ ꯍꯥꯎꯇꯝꯅ
ꯍꯥꯎꯇꯝꯅ
ꯀꯔꯤꯒꯤꯅꯣ ꯍꯥꯏꯁꯤꯕ ꯀꯩ ꯂꯝꯗꯅꯣ
ꯑ ꯀꯔꯤ ꯃꯣꯏ ꯑꯁꯣꯝ ꯅꯥꯀꯟꯒꯤ ꯀꯩꯅꯣꯔꯣꯝꯗꯅꯤ ꯌꯨꯔꯦꯝꯕꯝ ꯔꯣꯝꯗ ꯍꯥꯎꯇꯦꯕ ꯅꯪ ꯍꯟꯗꯛ ꯅꯨꯃꯤꯠꯂꯩꯒꯤ ꯆꯠꯍꯧꯗ꯭ꯔꯣ
ꯂꯩꯒꯤꯔꯣꯗ ꯆꯠꯍꯧꯗꯦꯗ ꯆꯠꯄ ꯍꯥꯏꯖꯤ ꯊꯑꯣꯏꯅꯃꯛꯀꯤ ꯆꯠꯇꯤꯌꯦ ꯂꯝꯕꯤ ꯊꯣꯛꯑꯦꯅ ꯑꯃ ꯍꯥꯏꯐꯦꯠꯇꯤ ꯆꯪꯉꯨꯏꯌꯦ ꯑꯗꯣ ꯑꯁ ꯌꯦꯡꯐꯝ ꯈꯪꯗꯦꯗ ꯅꯛꯁꯜꯂꯒꯗꯤ
ꯑꯦ ꯐꯖꯗꯕ꯭ꯔꯕ
ꯐꯖꯕ ꯈꯪꯗꯦ ꯊꯃꯣꯏꯅ ꯈꯣꯏꯗꯥꯕ ꯈꯔ ꯋꯥꯠꯂꯦ
ꯑꯣ ꯑꯗꯨꯝ ꯅꯨꯃꯤꯠꯂꯩ ꯑꯆꯧ ꯑꯆꯧꯕꯒ ꯌꯥꯝꯅ ꯃꯤꯅꯒ ꯎꯏꯅꯦ ꯀꯩꯅꯣ ꯇꯧꯅꯕꯗ ꯅꯪ
ꯍꯥꯏꯐꯦꯠꯇꯪ ꯆꯠꯂꯨꯕꯅꯦꯕ ꯆꯠꯂꯒ ꯍꯥꯏꯗꯤ ꯊꯑꯣꯏꯅꯃꯛꯀꯤ ꯆꯠꯄꯗꯤ ꯅꯠꯇꯦ ꯌꯦꯡꯉꯨ ꯁꯤ ꯍꯦꯟꯅ ꯆꯠꯄꯗꯣ ꯑꯣꯏꯗꯦꯕ ꯆꯠꯂꯨꯔꯕ ꯂꯝꯕꯤ ꯊꯣꯛꯑꯦꯅ ꯍꯥꯏꯐꯦꯠ ꯆꯪꯕ ꯑꯗꯨꯏꯁꯨ ꯐꯖꯅ ꯈꯪꯗꯦ ꯐꯣꯇꯣꯗ ꯀꯩꯗ ꯑꯗꯩ ꯈꯤꯇꯪ ꯂꯥꯞꯅ ꯎꯕꯗ ꯑꯗꯨꯝ ꯐꯖꯩꯌꯦ ꯅꯛꯁꯜꯂꯒꯗꯤ ꯌꯦꯡꯐꯝ ꯂꯥꯛꯐꯝ ꯑꯃ ꯈꯪꯗꯦꯗ ꯀꯥꯏꯗꯦ
ꯍꯣꯏ ꯍꯣꯏ ꯐꯔꯦ ꯑꯗꯨꯗꯤ ꯑꯩꯁꯨ ꯊꯝꯃꯒꯦꯁꯦ ꯍꯣꯔꯦꯟ ꯇꯧꯔꯛꯑꯒꯦ
ꯑꯣ ꯍꯣꯏ ꯍꯣꯏ ꯍꯣꯏ ꯍꯣꯏ ꯅꯣꯏ ꯂꯣꯏꯁꯟꯅꯧꯨꯔꯣꯀꯣ ꯎꯝ ꯍꯣꯏ ꯍꯣꯏ